ꯍꯜꯂꯣ
ꯑꯩ ꯇꯥꯛꯁ ꯃꯁꯤꯡ ꯊꯤꯔꯝꯃꯅꯤꯗ ꯎꯝ ꯇꯥꯏ ꯅꯤꯄꯥꯟꯅꯦꯕ ꯍꯟꯗꯛꯀꯤꯗꯣ ꯎꯝ ꯑꯍꯥꯟꯕꯩꯗꯨꯅ ꯀꯩꯅꯣ ꯅꯠꯇ꯭ꯔ ꯃꯉꯥ ꯄꯤꯗ꯭ꯔꯥ ꯑꯍꯥꯟꯕꯗ
ꯑꯥ
ꯑꯗꯨꯒ ꯃꯊꯪꯒꯤꯗꯅ ꯇꯔꯥ ꯄꯤꯕ ꯅꯠꯇ꯭ꯔ
ꯑꯥ
ꯑꯅ ꯑꯍꯥꯟꯕꯩꯗꯨꯗꯤ ꯌꯥꯝ ꯐꯪꯉꯝꯗꯧ ꯃꯥꯟꯗ꯭ꯔꯦ ꯍꯟꯗꯛꯀꯤ ꯇꯔꯥꯅꯤꯍꯤꯗꯗꯤ ꯇꯥꯛꯁꯇꯣ ꯃꯉꯥꯗꯩ ꯍꯦꯟꯅ ꯌꯥ ꯃꯉꯥ ꯌꯥꯏꯑꯦꯕ ꯑꯃꯨꯛ ꯌꯥꯗꯕ
ꯑꯩ ꯇꯥꯛꯁ ꯇꯔꯥꯉꯥ ꯇꯔꯥꯉꯥ ꯁꯨꯔꯦ
ꯇꯔꯥꯎꯉꯥ ꯄꯤꯔꯛꯄ ꯑꯗꯨꯗꯤ ꯃꯉꯥ ꯇꯔꯥ ꯇꯔꯥꯎꯉꯥ ꯁꯨꯃꯥꯏ ꯂꯥꯛꯑꯝꯃꯅꯤ
ꯂꯥꯛꯇꯦ
ꯍꯥꯟꯅꯩꯗꯨ ꯄꯨꯂꯞꯂꯣ ꯍꯥꯟꯅꯩ ꯃꯀꯣꯛ ꯇꯩꯔꯣ ꯑꯁꯤꯁꯦ
ꯇꯔꯦꯠ ꯁꯨꯃꯥꯏ ꯂꯥꯛꯑꯦ ꯃꯉꯥ ꯇꯔꯦꯠ ꯑꯃꯨꯛ ꯂꯥꯛꯑꯦꯕꯀꯣ
ꯎꯝ
ꯑꯍꯥꯟꯕꯩ ꯃꯉꯥ ꯂꯥꯛꯑꯦ ꯑꯗꯨꯒ ꯇꯔꯦꯠ ꯇꯔꯥꯛꯄ꯭ꯔꯣ ꯑꯅꯤꯔ ꯀꯩꯅꯣꯝ ꯂꯥꯛꯄꯅꯦ ꯑꯅꯤꯁꯨꯕꯗ ꯑꯗꯨꯒ ꯑꯃꯨꯛ ꯃꯆꯤꯠ ꯃꯆꯤꯠ ꯈꯔ ꯌꯥꯎꯋꯦ ꯃꯔꯛꯇ ꯍꯟꯗꯛꯄꯨꯗꯤ ꯃꯉꯥ ꯆꯞ ꯆꯥ ꯂꯥꯛꯑꯦ ꯑꯗꯇꯥ ꯍꯧꯖꯤꯛ ꯂꯩꯔꯤꯁꯦ ꯇꯥꯛꯁ ꯇꯔꯥꯇꯔꯦꯠꯅꯦꯕꯀꯣ ꯇꯔꯥꯇ꯭ꯔꯦꯠ ꯂꯩꯌꯦꯕ ꯑꯗꯣ ꯇꯔꯥꯃꯔꯤ ꯂꯣꯏꯔꯦꯕ
ꯑꯣ
ꯍꯟꯗꯛꯀꯤꯕꯨꯗꯤ ꯃꯉꯥ ꯄꯤꯔꯦꯑꯦ ꯇꯔꯥꯅꯤꯊꯣꯏ ꯂꯩꯔꯝꯕꯅꯦ ꯇꯔꯥꯅꯤꯊꯣꯏ ꯂꯩꯕ ꯍꯥꯏꯁꯦ ꯑꯅꯤ ꯄꯤꯕ ꯑꯃ ꯌꯥꯎꯕꯅꯦꯕ ꯑꯅꯤ ꯀꯩꯅꯣꯝꯒ ꯃꯆꯤꯠ ꯃꯆꯤꯠ ꯈꯔ ꯌꯥꯎꯋꯦ ꯉꯥꯛꯇ
ꯑꯣ ꯑꯗꯨꯑꯣꯏꯗꯤ ꯇꯔꯥ ꯇꯔꯦꯠ ꯍꯥꯏꯖꯤ ꯅꯪꯒꯤ ꯄꯨꯂꯞ ꯄꯨꯟꯕꯔꯣ ꯃꯀꯣꯛꯇꯩ ꯄꯨꯜꯂꯛꯏꯔꯥ
ꯑꯥ ꯃꯆꯤꯠ ꯃꯆꯤꯠ ꯃꯊꯪ ꯃꯊꯪ ꯁꯨꯝ ꯄꯤꯔꯛꯄ
ꯑꯣ ꯑꯗꯨꯑꯣꯏꯗꯤ ꯑꯩ ꯄꯨꯂꯞ ꯄꯨꯟꯅ ꯇꯔꯥ ꯄꯤꯔꯛꯄ ꯑꯣꯏꯗꯣꯏꯅꯦꯕ ꯅꯠꯇ꯭ꯔꯥ ꯁꯤ ꯃꯅꯨꯡꯗ ꯇꯔꯥ ꯁꯤ ꯃꯅꯨꯡꯗ ꯍꯧꯖꯤꯛꯀ ꯁꯥꯟꯅꯩꯁꯤꯅ ꯃꯥ ꯃꯥꯄꯟ ꯁꯨꯕꯅꯦꯕ ꯁꯤꯗ ꯑꯍꯨꯝ ꯑꯃ ꯌꯥꯒꯤꯗ꯭ꯔꯦ ꯃꯃꯥꯡꯗ ꯑꯃꯅ ꯋꯥꯠ
ꯍꯥꯥ
ꯅꯪꯉꯣꯟꯗ ꯂꯣꯏ
ꯇꯔꯨ ꯇꯔꯨ
ꯎꯝ ꯁꯤꯁꯦ ꯑꯩꯒꯤ ꯀꯩꯅꯣꯅꯦ ꯍꯥꯏꯕ ꯍꯥꯏꯗꯤ ꯑꯩꯉꯣꯟꯗꯩ ꯊꯤꯖꯕꯅꯦꯕ ꯃꯤꯉꯣꯟ ꯃꯤꯒꯤꯗꯗꯤ ꯈꯪꯗ꯭ꯔꯦꯗꯅ
ꯍꯥꯥ
ꯁꯤꯁꯦ ꯑꯩꯅ ꯑꯩꯗ ꯊꯤꯖꯕꯗꯨꯅꯦ ꯍꯥꯏꯕ ꯑꯩꯅ ꯀꯣꯜ ꯇꯧꯕ ꯃꯤ ꯃꯁꯤꯡ ꯁꯤꯡꯗꯨꯅꯦꯕ ꯑꯩꯅ ꯊꯤꯔꯤꯁꯤ ꯃꯤꯅ ꯇꯧꯔꯛꯄꯗꯣ ꯌꯥꯎꯇꯦꯗ
ꯃꯤꯟ ꯇꯧꯔꯛꯄꯗꯨꯕꯨ ꯑꯩꯈꯣꯏ ꯐꯪꯒꯗ꯭ꯔꯣ
ꯔꯦꯀꯣꯔꯗ ꯂꯩꯇ꯭ꯔꯤꯗꯨꯗꯤ
ꯂꯩꯇꯦ ꯅꯕꯥꯗꯤ ꯀꯌꯥꯝ ꯋꯥꯔꯤ ꯁꯥꯟꯅꯅꯤꯡꯒꯦ ꯍꯥꯏꯕ
ꯇꯅꯨ ꯏꯕꯥꯅꯤ ꯁꯥꯟꯅꯕꯗꯣ ꯏꯕꯥꯅꯤ ꯁꯥꯟꯅꯕꯗꯣ ꯈꯛꯇꯅꯤ ꯐꯪꯉꯤꯗꯣ
ꯑꯗꯨꯗꯣ ꯅꯕꯥꯅꯤ ꯁꯥꯟꯅꯕ ꯍꯥꯏꯁꯤ ꯅꯕꯥꯅꯤ ꯄꯨꯜꯂꯛꯄꯁꯤꯅ ꯑꯍꯨꯝ ꯁꯥꯟꯅꯩꯔ ꯅꯠꯇ꯭ꯔꯛ ꯑꯍꯨꯝ ꯑꯍꯨꯝ ꯁꯥꯟꯅꯂꯩꯔꯥ
ꯑꯍꯨꯝ ꯑꯍꯨꯝ
ꯑꯗꯨꯗꯤ ꯇꯔꯨꯛ ꯅꯠꯇ꯭ꯔꯣ ꯑꯪ ꯑꯗꯨꯗꯤ ꯏꯁꯥ ꯏꯁꯥꯏ ꯐꯪꯗꯣꯏꯕ
ꯑꯥ ꯑꯗꯣ ꯃꯥꯅ ꯇꯧꯕꯅ ꯃꯤꯅꯤꯠ ꯈꯔ ꯁꯥꯡꯒ꯭ꯔꯦꯕ ꯑꯩꯉꯣꯟꯗꯩ ꯑꯗꯨꯅꯅꯦ ꯃꯥꯅ ꯇꯨ ꯑꯦꯠꯇꯤ ꯐꯪꯉꯤꯗꯣ ꯑꯗꯣ ꯑꯩꯅ ꯃꯉꯣꯟ ꯇꯧꯕꯗꯅ ꯇꯦꯟꯅ ꯂꯣꯏꯁꯤꯟꯈꯤꯕ ꯌꯥꯎꯋꯦꯕꯀꯣ ꯃꯤꯅꯤꯠ ꯇꯔꯥ ꯌꯥꯎꯗ꯭ꯔꯤꯉꯩ ꯀꯛꯄ ꯌꯥꯎꯒꯤꯕ ꯑꯗꯨꯒꯤꯅꯦꯕ ꯇꯨ ꯁꯤꯛꯁꯇꯤ ꯐꯪꯉꯤꯗꯣ ꯑꯩꯅ ꯃꯥ ꯃꯇꯝ ꯁꯥꯡꯈꯤꯕꯩꯅꯦ
ꯑꯗꯨꯗꯤ ꯏꯁꯥ ꯏꯁꯥꯅ ꯇꯧꯕꯗꯣ ꯑꯣꯏꯗꯣꯏꯅꯦꯕ
ꯑꯣꯏꯗꯨꯅꯦ ꯑꯩꯗꯤ ꯑꯍꯥꯟꯕꯗ ꯄꯨꯂꯞ ꯀꯤꯔ ꯈꯜꯂꯨꯔꯝꯃꯦ
ꯑꯩ ꯅꯪ ꯑꯗꯨꯅꯤ ꯑꯩꯅ ꯈꯪꯅꯤꯡꯉꯤꯁꯤ ꯑꯗꯨ ꯄꯨꯂ ꯑꯩꯅꯤ ꯅꯪꯅ ꯑꯍꯨꯝꯈꯛ ꯁꯥꯟꯅꯩ ꯍꯥꯏꯕꯗꯨꯗ ꯑꯍꯨꯝ ꯑꯍꯨꯝ ꯁꯥꯟꯅꯩꯅꯦ ꯎꯝ ꯅꯠꯇ꯭ꯔꯒꯅ ꯑꯩ ꯇꯧꯕꯗꯣ ꯈꯪꯅꯕ ꯉꯔꯥꯡꯒꯤ ꯃꯤꯅꯤꯠ ꯑꯃ ꯆꯠꯂꯝꯕꯗꯨꯐꯥꯎ ꯑꯩ ꯊꯋꯥꯏ ꯅꯨꯡꯉꯥꯏꯇꯦ ꯁꯦꯀꯦꯟ ꯑꯃ ꯆꯠꯂꯝꯕꯗꯨ
ꯁꯦꯡꯕꯩ ꯋꯥꯎ ꯁꯥꯟꯅꯔꯒ
ꯄꯥꯝꯃꯨꯏꯌꯦꯕ
ꯑꯗꯨꯏꯗꯤ ꯅꯪꯉꯣꯟꯗꯩ ꯁꯥꯟꯅꯕꯅꯤꯅ ꯑꯩꯉꯣꯟꯗꯁꯨ ꯊꯣꯛꯇꯦꯕ
ꯎꯝ ꯀ꯭ꯔꯤꯁꯅꯗꯤꯟ ꯆꯠꯄꯁꯨ ꯇꯥꯗꯦ ꯍꯣꯏ ꯈꯪꯗꯦ ꯔꯤꯡ ꯆꯠ ꯆꯠꯄꯁꯨ ꯇꯥꯗꯦ ꯑꯗꯨꯒ ꯔꯤꯡ ꯑ ꯃꯤꯒꯤ ꯀꯣꯜ ꯂꯥꯛꯄꯁꯨ ꯈꯪꯗꯦ ꯒ꯭ꯌꯥꯟ ꯑꯝ ꯇꯥꯗꯦ
ꯀꯩꯅꯣ ꯍꯥꯏꯁꯦ
ꯁꯤ ꯋꯥꯔꯤ ꯁꯥꯥꯟꯅꯩꯁꯤꯕꯨ ꯍꯥꯏꯕ ꯃꯤ ꯀꯣꯜ ꯂꯥꯛꯄꯁꯨ ꯑꯝꯇ ꯇꯥꯗꯦ ꯍꯥꯏꯕ
ꯀꯣ ꯂꯥꯛꯄ ꯑꯩꯉꯣꯟꯗ ꯂꯥꯛꯑꯦ ꯑꯩꯗꯤ ꯑꯩ ꯔꯤꯡꯇꯣꯟꯗ ꯂꯥꯛꯑꯦ
ꯑꯩꯉꯣꯟꯗ ꯑꯝꯇ ꯂꯥꯛꯇꯦ
ꯀꯣꯜ ꯇꯧꯕꯗꯨꯕꯨꯗꯤ ꯆꯠꯄꯨꯗꯤ ꯆꯠꯇꯦ ꯔꯤꯡꯒꯤꯡ ꯈꯛ ꯊꯥꯔ ꯇꯣꯛꯑꯦ
ꯎꯝ ꯀꯩꯅꯣ ꯉꯁꯤ ꯌꯥꯝ ꯆꯤꯛꯇ꯭ꯔꯥ
ꯆꯤꯛꯑꯦꯕꯣ
ꯃꯤ ꯑꯝꯇ ꯂꯩꯇ꯭ꯔꯕꯣ ꯑꯣꯏꯅ ꯐꯪ ꯃꯤ ꯑꯝꯇ ꯂꯩꯇ꯭ꯔꯕ ꯀ꯭ꯂꯥꯁꯇ ꯆꯠꯅꯔꯣꯏꯔ ꯃꯥꯜꯂꯦꯕ
ꯑꯄꯥꯃ ꯃꯨꯁꯂꯤꯝ ꯅꯨꯄꯤꯗꯁꯨ ꯃꯌꯨꯝ ꯆꯠꯀꯦꯅ ꯑ ꯅꯍ ꯍꯜꯂꯛꯄꯗ ꯃꯥꯁꯠ ꯈꯔ ꯊꯦꯡꯅꯩ
ꯍꯒꯗꯤ ꯐꯔ
ꯍꯥꯥ
ꯍꯜ ꯂꯣꯕꯅꯤꯕ
ꯎꯝ ꯃꯌꯨꯝ ꯆꯠ ꯈꯔꯝꯅꯤ ꯃꯥꯗꯤ ꯀꯌꯨꯝ ꯇꯧꯗ ꯃꯥꯅꯤꯂꯁꯥꯏꯗ
ꯀꯔꯤꯕꯨ ꯇꯧꯗꯩꯅꫭ
ꯀꯔꯤꯝ ꯇꯝꯗꯕ ꯃꯤ ꯃꯥꯜꯂꯦ ꯍꯥꯏꯕ ꯀꯅꯥꯅ ꯄꯨꯁꯤꯜꯂꯛꯏꯖ
ꯑꯃꯗꯤꯃꯝ ꯊꯝꯃꯝꯕ꯭ꯔꯥ ꯍꯥ
ꯀ ꯄꯗꯦꯕꯕꯨ ꯍꯣ ꯍꯧ ꯄꯥꯏꯗꯤ ꯃꯥꯅꯠꯇꯣ
ꯃꯥꯅꯦ ꯅ‌ꯩꯠ ꯊꯥꯕꯔꯝ ꯇꯧꯃ
ꯎꯝ ꯑꯩꯁꯨꯕꯁꯇꯂꯞꯛꯇꯞ ꯇꯧꯗꯅꯕ ꯌꯥꯗ꯭ꯔꯕꯅꯤ ꯑꯁ ꯇꯔ ꯇꯧꯗꯕꯁ ꯑꯗꯣ ꯃꯥꯁꯇꯔ ꯇꯧꯏꯦ ꯍꯥꯏꯔ ꯂꯩꯊꯣꯛꯄꯗꯨꯗ ꯑꯃ ꯄꯥꯝꯃꯨ ꯑꯗꯨꯏꯗꯤ ꯔ ꯅꯧꯅ ꯇꯧꯅꯤꯡꯉꯤ
ꯃꯥꯁꯇꯔ ꯇꯧꯔ ꯂꯩꯕ ꯃꯤ ꯃꯌꯥꯝꯂꯩ
ꯑꯁ ꯇꯧꯔꯤꯗꯣ ꯍꯥꯏꯗ ꯂꯩꯩꯊꯣꯛꯄꯗꯣ ꯇꯜꯂꯦ ꯍꯥꯏꯕ
ꯃꯁꯣꯏ ꯑꯃꯨꯛ ꯇꯝꯃꯨꯔꯒ ꯀꯩꯝ ꯇꯧꯗꯦꯅ ꯍꯥꯏꯅꯗꯩꯅꯤ
ꯌꯨꯝꯗꯒꯤ ꯐꯖꯅ ꯊꯥꯔꯛꯄ ꯉꯝꯃꯣ ꯑꯣꯏꯔꯗꯤ ꯂꯥꯏꯠꯇꯪ ꯄꯥꯔꯒ ꯍꯥꯏꯗꯤ ꯂꯩꯇꯅ ꯂꯩꯇꯕꯤꯔ ꯂꯩꯊꯣꯛꯄ
ꯎꯝ
ꯑꯩꯅ ꯃꯥꯁꯇꯔ ꯇꯧꯔꯨꯅꯦ ꯍꯥꯏ ꯑꯩꯈꯣꯏ ꯃ ꯋꯥꯗꯒꯤꯗꯣꯔ‌ꯦ ꯑꯗꯨꯗꯤ ꯁꯣꯅꯤꯒꯤꯅ ꯀꯃꯥꯏꯅ ꯇꯧꯕ
ꯑꯣ ꯅꯪ ꯇꯧꯅꯤ ꯍꯥꯏꯔꯤꯔꯕ
ꯎꯝ ꯑꯗ ꯑꯦꯛꯖꯥꯝ ꯈꯛ ꯊꯥꯕꯗꯤ ꯑꯌꯨꯝ ꯑꯁ ꯃꯔꯨꯞꯁꯨ ꯇꯧꯅꯤꯡꯉ‌ꯦ ꯄꯩꯁꯥꯁꯨ ꯐꯥꯔꯗꯉ‌ꯦ ꯑꯦ ꯍ ꯍꯋꯥꯏ ꯃꯈꯣ ꯇꯧꯋꯤꯗꯧ ꯃꯥꯂ ꯇꯧ ꯉꯂ
ꯑꯗꯨꯝ ꯇꯧꯅꯤꯡꯉ ꯂꯩꯕꯗꯣ
ꯇꯧꯔꯤ ꯇꯧ ꯃꯤꯒꯅꯤ ꯀꯔꯤ ꯁꯔꯋꯥ ꯃ ꯄꯅ ꯑꯗꯨꯝ ꯇꯧꯔꯕ ꯑꯗꯤ ꯑꯣꯍ
ꯄꯄꯦ ꯐꯣꯟꯟ ꯇꯧꯕ ꯂꯩ ꯅꯪ ꯇꯣꯂꯣꯞ ꯀꯥꯞꯈ꯭ꯔꯃꯤꯅꯤ
ꯊꯥꯒꯤ ꯇꯂꯣ ꯀꯥꯞꯈ꯭ꯔꯕ ꯌꯧꯔꯛꯑꯕꫭ ꯍꯣꯏ
ꯏꯁ ꯑꯩ ꯉꯔꯥꯡ
ꯍꯥꯥ
ꯒꯥꯔꯤ ꯁꯔꯛ ꯐꯣꯒ
ꯀꯔꯤ ꯍꯥꯏꯅꫭ
ꯋꯥꯔꯤ ꯁꯥꯟꯅꯔꯤꯀꯥꯟꯗꯅꯦ ꯐꯣꯟꯒ ꯇꯧꯔꯝꯕꯁꯦ ꯇꯧꯊꯠꯂ ꯍꯥꯏꯕ
ꯐꯩ ꯑꯗꯨꯅ ꯑꯩꯁꯤ ꯅꯍꯥꯟ ꯀꯛ ꯆꯠꯂꯤ
ꯄꯩꯁꯥ ꯅ ꯍ‌‌ꯦꯟꯅ ꯂꯨꯕꯅꯤꯅ ꯀꯣ
ꯑꯗꯨ ꯁꯨꯃꯥꯏꯅ ꯑꯩꯈꯣꯏ ꯁꯥꯟꯅꯤꯡꯕ ꯃꯇꯝ ꯁꯥꯟꯅꯕꯁꯤꯅ ꯐꯩ ꯍꯥꯏꯕ ꯍꯥꯏꯗꯤ ꯐ꯭ꯂꯦꯛꯁꯤꯕꯜ ꯑꯣꯏꯗꯅ
ꯀ ꯄꯣꯊꯥ ꯍꯥꯏꯕ ꯃꯇꯝꯗ ꯁꯥꯟꯅꯦ ꯑꯗꯒꯤ ꯈꯣꯟ ꯈꯤꯇꯪ ꯇꯥꯔꯤꯅꯤ ꯍꯥꯏꯕ ꯏꯒꯤꯅ ꯄꯥꯈꯜ ꯑꯗꯨꯝ ꯇꯗꯕꯅꯤꯀꯣ
ꯎꯝ
ꯑꯁ ꯑꯃꯗꯨ ꯀꯩꯅꯣ ꯃꯇꯝ ꯌꯥꯝ ꯃꯥꯡꯗ꯭ꯔꯣ
ꯎꯝ
ꯐꯤꯖꯦꯅ ꯄꯪꯇꯥ ꯆꯥꯔꯛꯑꯅꯤ ꯑꯗꯒꯤ ꯋꯥꯔꯤꯖꯤꯅ ꯍꯦꯛꯇ ꯃꯤꯅꯤꯠ ꯀꯨꯟꯃꯨꯛ ꯁꯥꯟꯅꯔꯨ ꯆ ꯆꯥ ꯂꯩꯔꯃꯅꯦ ꯅꯤꯀꯨꯟ ꯁꯅ ꯂꯨꯄꯥ ꯀꯩꯅꯣ ꯐꯪꯕꯅꯦꯕ ꯀꯨꯟꯊ꯭ꯔꯥ ꯀꯩꯅꯣꯝ ꯐꯪꯕꯅꯦꯕꯀꯣ
ꯎꯝ ꯎꯝ
ꯑ ꯋꯥꯔ‌ꯦ
ꯄꯧ ꯋꯥꯟ ꯇꯥꯟꯕꯗꯣ ꯁꯤꯅ ꯑꯃꯨꯛ ꯃꯤꯅꯤꯠ ꯇꯔꯥꯗ ꯂꯨꯄꯥ ꯑꯦꯇꯤ ꯑꯣꯏꯔꯦ ꯇꯔꯥꯅꯤꯊꯣꯏꯗ ꯃꯤꯅꯤꯠ ꯂꯨꯄꯥ ꯑꯦꯇꯤ ꯑꯣꯏꯕꯅꯤꯅ ꯐꯩ ꯍꯥꯏ
ꯎꯝ
ꯑꯩ ꯀꯩ ꯊꯧꯁꯥꯑꯝꯗꯦꯕ ꯅꯍꯥꯟ ꯊ ꯅꯨꯡꯉꯥꯏ ꯅ ꯁꯥꯅꯒꯤ ꯕꯗ‌ꯣ ꯑꯗꯨꯝ ꯆꯠꯂꯦꯗꯅ ꯑꯩꯗꯣ
ꯎꯝ
ꯎꯝ ꯆꯠꯄꯗꯩ ꯋꯥꯔꯤ ꯁꯥꯟꯅ ꯒꯤꯗ꯭ꯔꯝꯅꯦꯕꯀꯣ ꯑꯗꯨꯒ ꯄꯩꯁꯥꯁꯨ ꯆꯪꯉꯛꯄ ꯑꯗꯨꯗ ꯏꯟꯇꯅ ꯅ‌ꯪꯕꯨ ꯄꯩꯁꯥ ꯆꯪ ꯃꯝꯥꯡ ꯗ ꯆꯪꯉ‌ꯦ ꯑꯗꯩ ꯑꯗꯨꯝ ꯆꯪꯉꯝꯅꯤꯅ ꯑꯗꯨꯝ ꯈꯪꯉꯕꯅꯤꯅ ꯑꯗꯨꯝ ꯁꯥꯟꯅꯅꯤꯡꯉꯦ ꯗꯅ
ꯍꯥꯥ
ꯀꯩ ꯄꯥꯕꯒ ꯑꯝꯇꯥ ꯈꯟꯕꯤꯗꯔ‌ꯦꯕ
ꯑꯗꯨꯅꯤ ꯃꯥꯅꯦꯌꯥꯟ ꯀꯧꯃꯤꯟ ꯅꯁ‌ꯦ ꯍꯥꯏꯒ
ꯑꯩ ꯁꯥꯟꯅꯗ꯭ꯔ ꯀꯗꯤ ꯇꯧꯗ ꯇꯧꯔꯦ
ꯁꯤꯗꯤ ꯑꯗꯨꯝ ꯆꯨꯗꯧꯔꯕ ꯀꯩꯩꯅꯣꯝ ꯇꯧ
ꯎ ꯄꯩꯁꯥ ꯑꯗꯨꯝ ꯄꯨꯔ ꯂꯩ
ꯅꯪ ꯄꯨꯡ ꯑꯅꯤ ꯃꯈꯥꯏ ꯆꯠꯅꯤ ꯍꯥꯏꯕ ꯅꯠꯇ꯭ꯔꯣ
ꯎꯝ
ꯑꯩ ꯅꯨꯡꯗꯥꯡꯑ‌ꯣꯏ ꯍꯣꯠꯁꯤꯔꯥ ꯃꯦꯁ
ꯇꯔꯦꯠ ꯅꯤꯄꯥꯅ ꯑꯗꯥꯏꯗ
ꯏꯁꯥꯅ ꯂꯣꯏꯔꯒꯅꯦ ꯑꯩ ꯉꯥꯛꯇꯪ ꯉ ꯇꯨꯝꯃꯤꯒꯦ
ꯇꯨꯝꯅꯤꯡꯉꯛꯑꯦꯕ
ꯗ꯭ꯔꯃꯥ ꯉꯥꯛꯇꯪ ꯌꯦꯡꯁꯤꯔꯣ ꯂꯣꯏꯕꯨ ꯂꯣꯏꯗꯥ
ꯇꯨꯝꯅꯤꯡꯉꯦ ꯂꯣꯏꯔꯦ